ꯍꯜꯂꯣ
ꯑꯧ ꯀꯩꯗꯧꯔꯝꯃꯤꯅꯣ
ꯇꯥꯔꯕꯣ
ꯎꯝ ꯇꯥꯏꯌꯦ ꯇꯥꯗꯕ꯭ꯔꯣ
ꯈꯔ ꯇꯞꯄꯦ
ꯀꯩꯗꯧꯔꯝꯃꯤꯅꯣ ꯎꯝ ꯇꯥꯏꯌꯦ ꯇꯥꯏꯌꯦ ꯐꯖꯅ ꯇꯥꯏꯌꯦ ꯑꯩꯗꯤ
ꯑꯣ ꯑꯩꯗꯣ ꯐꯝꯃꯝꯕꯅꯦ ꯇꯨꯝ ꯍꯧꯒꯠꯂꯛꯑꯒ ꯃꯪꯉꯒ ꯅꯪꯗꯤ
ꯑꯩ ꯑꯆꯥꯄꯣꯠ ꯆꯥꯔꯤꯌꯦ ꯃꯤꯒꯤ ꯀꯥꯗ
ꯑ ꯀꯩ ꯀꯩ ꯇꯧꯔꯝꯃꯤꯅꯣ ꯑꯇꯩꯗꯤ
ꯑꯩꯗꯣ ꯇꯨꯝꯕ ꯍꯧꯒꯠꯂꯒ ꯇꯧꯅꯤꯡꯉꯥꯏ ꯂꯩꯇꯕꯒꯤ ꯃꯤ ꯗꯤꯁꯇꯔꯕ ꯇꯧꯔꯒ ꯍꯧꯖꯤꯛ ꯇꯤꯃꯤꯒꯤ ꯀꯥꯗ ꯂꯩꯔꯤꯌꯦ
ꯑꯣ ꯀꯩ ꯏꯟꯁꯥꯡ ꯆꯥꯒꯦ ꯉꯁꯤꯗꯤ
ꯉꯁꯤꯗꯤꯅꯦ ꯃꯥꯏꯔꯦꯟ ꯆꯥꯏꯌꯦ
ꯑꯣ
ꯏꯃꯥꯟꯅꯕꯤ ꯑꯃꯅ ꯊꯣꯡꯕꯤꯗꯅꯅꯦ ꯌꯥꯝ ꯍꯥꯎꯅ ꯆꯥꯏ
ꯑꯩꯁꯨ ꯆꯥꯍꯧꯋꯦ ꯑꯗꯨ ꯃꯥꯏꯔꯦꯟꯗꯣ ꯊꯤꯜꯂꯛꯑꯦ ꯊꯤꯜꯂꯛꯑꯝꯃꯦ ꯑꯩꯁꯨ ꯆꯥꯍꯧꯋꯦꯕ ꯃꯥꯥꯏꯔꯦꯟꯗꯣ
ꯍꯧꯖꯤꯛꯇꯤ ꯀꯩꯗꯧꯔꯤ ꯅꯪ
ꯑꯩ ꯆꯠꯄꯤ ꯁꯥꯟꯅꯔꯤ ꯋꯥꯔꯦꯅ ꯑꯗꯨ ꯋꯥꯔꯦꯅ ꯑꯗꯨꯝ ꯁꯥꯅꯔꯤ
ꯑꯣ
ꯅꯣꯏꯒꯤꯗꯤ ꯏꯆꯤꯟ ꯏꯅꯥꯎ ꯀꯌꯥꯥꯅꯣ
ꯑꯩꯈꯣꯏ ꯏꯆꯤꯜ ꯏꯅꯥꯎ ꯃꯔꯤꯅꯦ
ꯑꯩꯈꫭꯏꯒ ꯃꯥꯟꯅꯩꯌ°
ꯅꯪꯅ ꯀꯌꯥꯗ ꯌꯥꯎꯔꯤꯕ
ꯑꯩꯅ ꯑꯍꯨꯝ ꯁꯨꯕꯤ ꯅꯪꯗꯤ
ꯑꯩꯅ ꯑꯇꯣꯝꯕꯤ
ꯑꯣ ꯀꯩꯀꯩ ꯇꯧꯔꯤꯒꯦ
ꯎꯝ ꯂꯣꯏ ꯇꯝꯃꯤꯗ ꯑꯩꯈꯣꯏꯗꯤ ꯀꯅꯥꯝ ꯊꯕꯛ ꯐꯪꯗ꯭ꯔꯤꯌꯦ ꯅꯣꯏꯗꯤ
ꯑꯩꯈꯣꯏꯁꯨ ꯑꯩꯈꯣꯏꯁꯨ ꯂꯣꯏꯅ ꯇꯝꯅꯔꯤ ꯀꯅꯥ ꯑꯩꯈꯣꯏꯁꯨ ꯊꯕꯛ ꯇꯧꯅꯗ꯭ꯔꯤ ꯀꯅꯥꯝꯇ
ꯂꯣꯢ ꯋꯥꯅꯔꯤꯖꯥꯠꯅꯤꯅꯦ ꯑꯗꯨꯗꯤ
ꯎꯝ ꯋꯥꯔꯤ
ꯑꯁ ꯍꯣꯏ ꯃꯦꯡꯒꯣ ꯆꯥꯅꯤꯡꯉꯦ
ꯍꯣꯏ ꯇꯨꯝ ꯍꯧꯒꯠꯂꯛꯑꯒ ꯃꯤꯠ ꯁꯤꯡꯅꯕ
ꯃꯤꯠ ꯁꯤꯡꯅꯕ ꯃꯦꯡꯒꯣ ꯆꯥꯅꯤꯡꯉꯤ ꯍꯣꯔꯦꯟ ꯑꯦꯟꯁꯥꯡ ꯅꯥꯄꯤ ꯂꯩꯕꯗꯣ
ꯎꯝ
ꯄꯨꯡ ꯀꯌꯥꯗ ꯊꯣꯛꯇꯣꯏꯅꯣ
ꯉꯍꯥꯛꯇꯪ ꯂꯩꯔꯒ ꯈꯔ ꯄꯨꯡ ꯀꯌꯥꯅꯣ ꯄꯨꯡ ꯀꯌꯥꯗ ꯑꯗꯨ ꯉꯍꯥꯛꯇꯪ ꯂꯩꯔꯒꯗꯤ ꯆꯠꯄ ꯌꯥꯗꯧ ꯃꯥꯜꯂꯦ
ꯕꯖꯥꯔ ꯍꯥꯏꯁꯦ ꯏꯃꯥ ꯕꯖꯥꯔ
ꯅꯠꯇꯦ ꯅꯠꯇꯦ ꯅꯠꯇꯦ ꯃꯟꯒꯦꯠ ꯃꯟꯒꯦꯠ ꯍꯣꯏ ꯂꯥꯟꯊꯣꯛꯑꯒ ꯑꯣꯄꯣꯖꯤꯠ ꯂꯥꯏꯔꯛꯇꯣ ꯑꯗꯨꯒꯤꯗꯨꯗ
ꯎ ꯅꯪ ꯍꯣꯁꯇꯦꯜ ꯂꯩꯕ ꯀꯌꯥꯝ ꯀꯨꯏꯔꯒꯦ
ꯀꯨꯏꯗ꯭ꯔꯤ ꯊꯥ ꯑꯃ ꯐꯥꯔꯦ ꯅꯪ ꯅꯪꯗꯤ
ꯑꯩꯗꯤ ꯆꯪꯉꯛꯄꯗ ꯉꯥꯏꯔꯤ ꯍꯞꯇꯥ ꯑꯃ ꯐꯥꯗ꯭ꯔꯤꯌꯦ
ꯅꯨꯡꯉꯥꯏꯕ꯭ꯔꯣ ꯀꯃꯥꯏꯅ ꯇꯧꯒꯦ ꯍꯩꯅꯕ꯭ꯔꯣ
ꯅꯨꯡꯉꯥꯏꯌꯦ ꯑꯗꯨꯕꯨꯗꯤ ꯆꯥꯛꯇꯣ ꯅꯨꯡꯉꯥꯏꯇꯦ ꯆꯥꯛꯇꯣ ꯏꯁꯤꯡ ꯍꯩꯖꯤꯟꯕ ꯀꯥꯟꯗ ꯃꯁꯥ ꯃꯁꯥ ꯑꯗꯨꯝ ꯆꯠꯂꯦ ꯆꯥꯛꯇꯣ ꯃꯁꯥ ꯃꯁꯥ ꯆꯥꯅꯤꯡꯕꯗ ꯑꯗꯨꯝ ꯆꯠꯂꯤ ꯆꯥꯛꯇꯣ
ꯎꯝ
ꯎꯝ ꯏꯁꯤꯡ ꯅꯨꯡꯉꯥꯏꯕ꯭ꯔꯣ ꯅꯣꯏꯒꯤ ꯍꯣꯏ ꯅꯣꯏ ꯃꯊꯛꯀꯤꯗꯤ
ꯅꯨꯡꯉꯥꯏꯇꯦꯗ ꯏꯁꯤꯡ ꯑꯗꯨꯝ ꯇꯥꯔꯛꯇꯕꯁꯨ ꯌꯥꯎꯋꯤ ꯂꯦꯞꯈꯤꯕ ꯑꯗꯨꯝ ꯏꯃꯥ꯭ꯔꯖꯦꯟꯁꯤ ꯅꯪꯗꯕ ꯋꯥꯏ ꯏꯁꯤꯡ ꯍꯧꯖꯤꯛꯄꯨꯗꯤ ꯈꯔ ꯐꯔꯦ ꯍꯧꯖꯤꯛ ꯃꯤ ꯈꯔ ꯃꯌꯨꯝ ꯆꯠꯅꯈꯤꯕꯒꯤ ꯑꯣꯏ ꯃꯥꯜꯂꯦ ꯍꯧꯖꯤꯛꯇꯤ ꯈꯔ ꯇꯠ ꯇꯠꯇ꯭ꯔꯦ ꯏꯁꯤꯡꯗꯣ ꯍꯥꯟꯅꯗꯤ ꯌꯥꯝ ꯇꯠꯄꯅꯦ ꯏꯁꯤꯡ
ꯑꯩꯈꯣꯏ ꯃꯈꯥꯏꯗꯤ ꯈꯪꯗꯦ ꯇꯣꯏꯂꯦꯠꯁꯤꯅꯦ ꯂꯝꯕꯤ ꯃꯌꯥꯗꯨꯗꯤ ꯏꯁꯤꯡ ꯑꯗꯨꯝ ꯊꯨꯝꯃ ꯂꯩ ꯍꯥꯏꯕ ꯆꯦꯟꯅꯤꯉꯥꯏꯁꯨ ꯂꯩꯇꯕꯣꯔꯥ ꯈꯪꯗꯦ
ꯇꯧꯊꯣꯛꯁꯤꯔ ꯑꯃ ꯆ‌ꯦꯟꯐꯝ
ꯑꯃ ꯂꯧꯊꯣꯛꯁꯤꯔ ꯈꯪꯗꯦ ꯁꯥꯏꯠꯇꯗꯤ ꯑꯃ ꯍ‌ꯣꯏꯑꯦꯕꯀꯣ ꯑꯗꯨꯒꯗꯤ ꯏꯁꯤꯡꯗꯨ ꯆꯦꯟꯒꯤꯗꯤ ꯃ‌ꯦ ꯀꯩꯒꯤꯅꯣ ꯈꯪꯗꯦ ꯍꯩꯃ ꯕꯦꯜꯀꯣꯅꯤꯁꯦ ꯚ꯭ꯌꯨ ꯌꯦꯡꯕ ꯌꯥꯝ ꯅꯨꯡꯉꯥꯏꯅꯦ
ꯅꯨꯡꯉꯥꯏꯕꯅꯤ ꯑꯣꯛ ꯊꯣꯡꯕ ꯆꯥꯅꯤꯡꯗ꯭ꯔꯣ
ꯆꯅꯤꯡꯉꯦ
ꯅꯣꯡ ꯆꯨ ꯍꯜꯂꯣ ꯑꯣꯛ ꯊ‌ꯣꯡꯕ ꯆꯥꯁ‌ꯦ
ꯉꯁꯤ ꯆꯥꯁꯦ ꯍꯥꯏꯕ꯭ꯔꯣ
ꯈꯪꯗꯤꯌꯦ ꯅꯨꯡꯁꯥ ꯁꯥꯔꯗꯤ ꯈꯪꯗꯦ ꯅꯣꯡ ꯆꯨꯔꯗꯤ ꯍꯦꯟꯅ ꯍꯥꯎꯔꯣꯏꯗ꯭ꯔꯣ ꯋꯦꯗꯔꯗꯣ
ꯎꯝ ꯆꯥ ꯌꯥꯅꯤ ꯉꯁꯤꯗꯤ ꯋ‌ꯦꯗ꯭ꯔ ꯒꯌꯥꯝ ꯆꯥꯟꯅꯗ꯭ꯔꯣ ꯁꯥꯁꯨ ꯁꯥꯗꯦ ꯏꯪꯁꯨ ꯏꯪꯗꯦ ꯅꯣꯡꯁꯨ ꯆꯨꯗꯦ ꯑꯗꯨꯝ
ꯍꯣ ꯍꯣꯏ ꯌꯨꯝꯗ ꯂꯩꯕ ꯍꯣꯁꯇꯦꯜ ꯂꯩꯕ ꯀꯅꯥꯅ ꯅꯨꯡꯉꯥꯏꯒꯦ
ꯑ ꯍꯧꯖꯤꯛꯄꯨ ꯈꯪꯗꯤꯌ‌ꯦ ꯑꯅꯤꯃꯛ ꯃꯥꯟꯅꯩꯗ ꯑꯗꯨꯝ ꯑꯗꯨꯕꯨꯗꯤ ꯐ꯭ꯔꯤꯒꯨꯝꯕ ꯑꯣꯏꯕꯕꯨꯗꯤ ꯍꯣꯁꯇꯦꯜꯅ ꯑꯣꯏꯌ‌ꯦꯗꯅ
ꯎꯝ
ꯑꯣꯏꯗ꯭ꯔꯥ ꯆꯠꯊꯣꯛ ꯆꯠꯁꯤꯟꯕꯨꯗꯤ ꯈꯔ ꯐ꯭ꯔꯤꯕꯨꯗꯤ ꯅꯪꯒꯤ ꯅꯪꯕꯨꯗꯤ
ꯑꯩꯗꯣ ꯑꯥ ꯑꯩꯁꯨ ꯑꯅꯤꯃꯛ ꯆꯞ ꯃꯥꯟꯅꯩꯩꯅ ꯅꯨꯡꯉꯥꯏꯕ ꯁꯤꯗꯅ ꯇꯧꯐꯝ ꯈꯪꯗꯦ ꯊꯕꯛ ꯂꯩꯇꯦ ꯌꯨꯝꯗꯗꯤ ꯊꯕꯛ ꯊꯕꯛ ꯃꯌꯥꯝ ꯍꯥꯏꯖꯜꯂꯛꯑꯅꯤ ꯑꯗꯨ ꯇꯧ ꯑꯗꯥ ꯇꯧ ꯍꯥꯏꯖꯤꯜꯂ ꯁꯤꯗꯅ ꯐ꯭ꯔꯤꯗ ꯂꯩꯔꯦ ꯅꯨꯡꯉꯥꯏ
ꯐ꯭ꯔꯤꯗ ꯂꯩꯕꯅꯤꯅ ꯍ‌ꯦꯟꯅ ꯇꯧꯐꯝ ꯈꯪꯗꯦꯃꯤ ꯁꯤꯗ ꯑꯗꯨꯝ ꯅꯨꯡꯊꯤꯜ ꯆꯨꯞꯄ ꯇꯨꯝ ꯃꯤ ꯂꯥꯏꯔꯤꯛꯁꯨ ꯄꯥꯗꯦ
ꯂꯥꯏꯔꯤꯛꯁꯨ ꯄꯗꯦ
ꯑꯦꯛꯖꯥꯝꯅ ꯅꯨꯃꯤꯠ ꯑꯅꯤꯇꯪ ꯉꯥꯏꯔꯦ
ꯎꯝ ꯂꯥꯏꯔꯤꯛ ꯈꯔ ꯈ ꯄꯥꯁꯤꯜꯂꯣ ꯑꯗꯨꯗꯤ ꯅꯩꯅꯕ ꯑꯦꯛꯖꯥꯝꯗ
ꯅꯪꯗꯤ ꯄꯥ ꯍꯧꯔꯕꯣ
ꯑꯩꯈꯣꯏꯗꯤ ꯄꯥꯗ꯭ꯔꯤꯗ ꯑꯩꯈꯣꯏ ꯑꯦꯛꯖꯥꯝꯗꯣ ꯋꯥꯠꯂꯤꯕ ꯃꯥꯜꯂꯦ ꯍꯥꯏꯔꯛꯇ꯭ꯔꯤ ꯀꯩꯝꯇ
ꯎꯝ
ꯥꯀꯥꯔꯤꯔꯤ ꯋꯥꯔꯤ ꯁꯥꯟꯅꯒꯅꯤ
ꯑꯁ ꯁꯥꯏꯌꯦ ꯁꯥꯏꯌꯦ ꯁꯤꯟꯖꯨꯁꯨ ꯆꯥꯅꯤꯡꯉꯦ
ꯎꯝ ꯍꯩ ꯃꯦꯠꯄ ꯆꯥꯅꯤꯡꯉꯦ ꯍꯩ ꯍꯩꯅꯧꯔ ꯀꯩꯅꯣꯝꯃ
ꯇꯣꯠꯂꯒ ꯃꯣꯔꯣꯛꯀ
ꯎꯝ ꯎꯝ
ꯑꯣꯍꯣꯅꯦ ꯍꯧꯖꯤꯛꯇꯣ ꯀꯣ ꯂꯥꯛꯑꯦꯕꯀꯣ ꯑꯩꯁꯨ ꯃꯨꯠꯊꯠꯀꯦꯅ ꯇꯧꯔ ꯄꯥꯏꯈꯠꯂꯨꯔꯦꯕꯀꯣ
ꯎꯝ
ꯑꯗꯨꯒꯗꯤ ꯃꯣꯛ ꯃꯣꯠꯛꯈ꯭ꯔꯦ ꯑꯗꯨꯒ ꯀꯣꯜꯁꯤꯤ ꯑꯗꯨꯝ ꯆꯠꯂꯦꯅꯦ
ꯀꯣꯜꯗꯤ ꯅꯣꯔꯃꯦꯜ ꯀꯣꯜꯗ ꯂꯥꯛꯄ꯭ꯔꯥ
ꯑꯧ ꯑꯧ
ꯑꯣ ꯑꯗꯨꯗꯤ ꯑꯗꯨꯝ ꯌꯥꯅꯤ ꯎ
ꯀꯛꯊꯠꯇꯦꯅꯦ
ꯑꯗꯨꯝ ꯂꯥꯛꯍꯜꯂꯣ ꯌꯥꯅꯤ ꯑꯗꯨꯝ ꯁꯥꯥꯟꯅ
ꯑꯣ ꯑꯣ ꯍꯥꯏꯗꯤ ꯅꯣꯔꯃꯜ ꯀꯣꯗꯣ ꯄꯥꯏꯈꯠꯂꯁꯨ ꯁꯤꯕꯨꯗꯤ ꯀꯛꯇꯕ꯭ꯔꯣ
ꯑꯗꯨꯗꯤ ꯑꯩ ꯈꯪꯗꯦꯌꯦ ꯅꯣꯛ ꯀ ꯅꯣ ꯅꯣꯛꯒꯅꯣ
ꯍ
ꯎ
ꯄꯣꯏꯖꯤꯞ ꯅꯥꯀꯣꯡꯅ ꯅꯞꯄ ꯀꯨꯏꯔꯔꯣꯏ ꯎꯝ ꯄꯣꯛꯈꯥꯏꯔꯛꯇꯅꯀꯣ
ꯌꯥꯝ ꯁꯥꯏ ꯑꯆꯥꯄꯣꯠ ꯆꯥꯔꯁꯦ ꯎꯝ ꯅꯣꯏꯗꯤ ꯁꯤꯖꯤꯔꯒ ꯂꯩꯇꯕ꯭ꯔꯣ ꯑꯣ ꯂꯩ ꯂꯩ
ꯆꯥꯒꯦꯔꯥ ꯅꯪꯁꯨ
ꯊꯥꯡꯒꯦ ꯆꯥꯒꯦ ꯅꯪ ꯀꯅꯥꯔꯣꯝꯗ ꯂꯩꯔꯤꯅꯣ
ꯑꯩꯁꯨꯅꯦ ꯑꯩ ꯑꯩꯈꯣꯏ ꯀꯥ ꯃꯊꯛꯇ ꯑꯐꯣꯔ ꯃꯊꯛꯇ ꯅꯨꯕꯤ ꯑꯃꯅꯦꯕꯀꯣ ꯁꯦꯀꯦꯟ ꯐ꯭ꯂꯣꯔꯗ ꯅꯨꯄꯤ ꯑꯃ ꯂꯩꯕ ꯃꯣꯏꯒꯤ ꯀꯥꯗ ꯂꯥꯡꯉꯦ ꯑꯦ
ꯅꯪ ꯉꯁꯤꯗꯤ ꯃꯨꯠ ꯌꯥꯝꯅ ꯅꯨꯡꯉꯥꯏꯕ ꯃꯥꯜꯂꯦ ꯅꯣꯛꯑꯦ
ꯎꯝ ꯌꯥꯝ ꯅꯨꯡꯉꯥꯏꯔꯦ ꯉꯁꯤ ꯆꯥꯛ ꯑꯅꯤꯔꯛ ꯆꯥꯕꯒꯤ
ꯆꯥꯛ ꯂꯥꯕꯣ ꯂꯔꯤꯕ
ꯂꯃꯛꯇꯤ ꯁꯤꯡꯖꯨꯕꯨꯗꯤ ꯆꯥꯅꯤꯡꯉꯦ ꯑꯗꯨꯝ
ꯎꯝ ꯆꯥꯁꯦ ꯑ ꯆꯪꯒ ꯆꯥꯔꯁ ꯆꯥ ꯑꯁꯁꯨꯄꯥꯏ
ꯃꯥꯏ ꯔꯨꯝꯃꯦꯠ ꯅꯪ ꯃꯥꯏ ꯔꯨꯝꯃꯦꯠꯇꯨꯗꯅꯦ ꯇꯞꯅ ꯉꯥꯎ ꯍꯥꯏ
ꯍꯥ
ꯇꯞ ꯇꯞꯅ ꯉꯥꯡꯉꯣ ꯍꯥꯏꯌꯦ ꯃꯈꯣꯟꯗꯨꯣ ꯌꯥꯝ ꯂꯥꯎꯅ ꯉꯥꯡꯅꯅꯨꯡꯥꯏ ꯑꯩ ꯆꯩꯩꯔꯛꯑꯦ
ꯇꯞꯅ ꯉꯥꯡꯉꯛꯀꯦ ꯑꯩ ꯅꯪ ꯇꯞ ꯉꯥꯡꯉꯛꯑꯣ
ꯅꯪ ꯔ꯭ꯔꯃꯗꯂꯤ ꯎꯝ ꯇꯥꯏ ꯇꯥꯏ ꯅꯪꯒꯤ ꯗ꯭ꯔꯃꯥ ꯌꯦꯡꯕ ꯂꯣꯏꯔꯕ
ꯎꯝ ꯂꯣꯏꯔꯦ ꯂꯣꯏꯕꯒꯅꯤ ꯇꯨꯝꯃꯤꯒꯤ ꯑ ꯍꯧꯒꯠꯂꯛꯄꯉꯥꯏ
ꯑꯩꯁꯨ ꯁꯖꯦꯁ ꯇꯧꯋꯅꯦ ꯀꯔꯤꯌꯟ ꯗ꯭ꯔꯃ ꯈꯔ
ꯑꯩꯅ ꯍꯧꯖꯤꯛ ꯌꯦꯡꯕꯗꯣ ꯑꯗꯨꯗꯣ ꯐꯖꯩ ꯑꯗꯨꯝ ꯅꯨꯡꯉꯥꯏꯌꯦ ꯑꯗꯣ ꯇꯤꯁꯨ ꯑꯂꯦꯁꯟ ꯀꯧꯋꯦ ꯑꯗꯨꯗꯨꯅ ꯅꯦꯠ ꯐ꯭ꯂꯂꯤꯛꯁ ꯇ
ꯑꯣꯄꯟ
ꯇꯥꯗ꯭ꯔꯕꯣ
ꯎꯝ ꯇꯥꯏ ꯇꯥꯏ ꯅꯪꯒꯤ ꯃꯣꯏꯒꯤꯒꯤ ꯃꯤꯡꯗꯣ ꯇꯥꯍꯧꯗ꯭ꯔꯕꯣ
ꯑꯣ ꯑꯣ ꯑꯣ ꯑꯣ ꯗꯤꯁ ꯌꯨ ꯑꯔ ꯂꯦꯁꯟ
ꯑꯣ ꯑꯣ ꯑꯣ ꯑꯩꯁꯨ ꯌꯦꯡꯉꯝꯃꯦ ꯑꯗꯨꯣ
ꯑꯣ ꯂꯣꯏꯈ꯭ꯔꯕꯣ ꯌꯦꯡꯕ
ꯂꯣꯏꯗ꯭ꯔꯤ ꯑꯦꯄꯤꯁꯣꯠ ꯀꯥꯏꯞ ꯁꯤꯛꯁꯀꯨꯝꯕꯗ ꯆꯠꯂꯝꯒꯗ꯭ꯔꯥ ꯑꯗꯨꯒ ꯕꯤꯠ ꯀꯥꯔꯛꯇ꯭ꯔꯕ ꯑꯗꯨꯝ ꯇꯧꯈ꯭ꯔꯕꯇꯪ ꯀꯥꯏꯗ
ꯍꯣꯏ ꯕꯤꯠ ꯌꯥꯎꯔꯛꯇꯕ ꯖꯒꯥ ꯌꯥꯎꯛꯄꯅꯦ ꯑꯗꯨꯗꯣ ꯑꯩꯗꯤ ꯑꯗꯨꯝ ꯁꯝꯖꯜꯂ ꯌꯦꯡꯈ꯭ꯔꯦ ꯑꯗꯨꯒ ꯑꯗꯨ ꯑꯗꯨꯝ ꯂꯥꯟꯈ꯭ꯔꯀꯥꯟꯗ ꯕꯤꯠ ꯌꯥꯎꯔꯛꯑꯦ
ꯂꯣꯏꯁꯟꯒꯦ ꯑꯗꯨꯅꯤꯅ ꯂꯣꯏ ꯂꯣꯏꯔꯦ
ꯂꯣꯏꯈ꯭ꯔꯦ ꯂꯣꯏꯈ꯭ꯔꯦ ꯉꯁꯤ ꯂꯣꯏꯈ꯭ꯔꯦ ꯍꯧꯖꯤꯛ
ꯑꯩꯗꯤ ꯀꯩꯅꯣ ꯃꯃꯤꯗꯣ ꯀ꯭ꯋꯥꯔꯦꯟꯗꯣ ꯂꯞꯁꯇꯣ ꯍꯦꯛ ꯌꯨꯒꯨꯝꯕꯗꯣ
ꯎꯝ ꯌꯦꯡꯗ꯭ꯔꯤ
ꯑꯗꯨ ꯌꯦꯡꯉꯣꯟꯗ ꯌꯥꯝ ꯅꯨꯡꯉꯥꯏꯌꯦ ꯚꯦꯔꯤ ꯐꯟ ꯌꯥꯝ ꯅꯨꯡꯉꯥꯏꯌꯦ ꯑꯂꯨꯒꯨꯝꯕ ꯍꯦꯟꯅ ꯌꯥꯝꯅ ꯊꯣꯛꯑꯗꯤ ꯐꯗꯧꯕ
ꯊꯧ ꯊꯧ ꯑꯜ ꯂꯑꯣ
ꯑꯗꯨꯅꯦ ꯑꯗꯣꯗꯣ ꯐꯔꯦ ꯑꯗꯨꯗꯤ ꯂꯩꯔꯝꯃꯣꯀꯣ ꯑꯃꯨꯛꯀ ꯐꯖꯅ ꯂꯩꯔꯝꯃꯣ ꯑꯃꯨꯛꯀ ꯇꯧꯅꯁꯦ ꯀꯣꯟꯅ
ꯍꯣꯏ ꯍꯣ ꯍꯣꯏ
ꯆ ꯆ
ꯎꯝ